ꯍꯜꯂꯣ
ꯍꯜꯂꯣ ꯍꯜꯂꯣ
ꯑꯦ ꯅ
ꯍꯥꯎ
ꯅꯪꯕꯨ ꯍꯧꯖꯤꯛꯀꯥꯟ ꯋꯥꯛꯀꯤꯡ ꯅꯨꯡꯀꯤꯡ ꯑꯗꯨꯝ ꯆꯠꯂꯤꯕ꯭ꯔꯅꯦ
ꯋꯥꯛꯀꯤꯡꯁꯦ ꯆꯠꯂ
ꯅꯨꯡꯇꯤꯒꯤ ꯑꯗꯨꯝ ꯆꯠꯂꯤꯕ꯭ꯔꯣ
ꯅꯨꯡꯇꯤꯒꯤ ꯑꯗꯨꯝ ꯆꯠꯂꯦ
ꯑꯁ ꯅꯌꯥꯝꯕꯁꯨ ꯍꯟꯗꯛ ꯋꯥꯛꯀꯤꯡ ꯈꯔ ꯂꯦꯞꯄꯗꯨꯗ ꯏꯁꯥꯁꯦ ꯈꯔ ꯅꯣꯏꯈꯠꯂꯛꯇꯅ ꯇꯧꯔꯤꯅꯤ
ꯀꯔꯤ ꯀꯔꯤꯗ ꯀꯔꯤ ꯉꯝꯗꯕꯩ ꯂꯦꯞꯄꯨꯏꯅꯣ ꯏꯌꯥꯝꯕ
ꯑꯁ ꯊꯕꯛꯁꯤꯅ ꯌꯥꯔꯛꯇꯗꯅ ꯋꯥꯛꯀꯤꯡꯗꯣ ꯈꯔ ꯂꯦꯞꯄꯨꯔꯦ ꯆꯥꯕꯁꯤꯗꯤ ꯑꯗꯨꯝ ꯑꯩꯈꯣꯏꯁꯨ ꯅꯍꯥꯅꯤꯅꯥ ꯍꯦꯛꯇ ꯁꯥ ꯉꯥ ꯑꯗꯩ ꯑꯍꯥꯎ ꯑꯊꯨꯝꯁꯤꯗ ꯆꯥꯁꯤꯜꯂꯤꯗꯣ ꯅꯣꯏꯕ ꯍꯥꯏꯁꯤ ꯍꯦꯛꯇꯥ ꯀꯨꯏꯍꯧꯗꯦꯅꯤ ꯖꯔ ꯖꯔ ꯅꯣꯏꯈꯠꯂꯛꯏꯅꯦ ꯃꯌꯦꯡ ꯇꯥꯍꯝꯗꯅ ꯋꯥꯔꯤꯕ
ꯍꯣꯔꯦꯟ ꯆꯠꯂꯗꯤ ꯑꯩꯁꯨ ꯈꯔ ꯌꯥꯎꯒꯦ ꯆꯠꯇꯕꯁꯨ ꯀꯨꯏꯔꯦ ꯈ ꯏꯁꯥꯁꯦ ꯑꯃꯨꯛ ꯈꯔ ꯃꯌꯦꯡ ꯈꯔ ꯇꯥꯍꯟꯒꯦꯅ ꯑꯗꯨ ꯄꯨꯡ ꯀꯌꯥ ꯀꯌꯥ ꯑꯋꯥꯏꯗ ꯆꯠꯀꯦ
ꯄꯨꯡ ꯑꯍꯨꯝ ꯑꯗꯨꯋꯥꯏꯗꯒꯤ ꯑꯗꯨꯝ ꯆꯠꯂꯦ ꯑꯌꯥꯝꯕ ꯆꯠꯄꯗꯤ ꯑꯩꯈꯣꯏ ꯀꯩꯅꯣ ꯁꯣꯔꯣꯛꯂꯣꯝꯗ ꯆꯦꯠ ꯆꯠꯇ꯭ꯔꯦꯀꯣ
ꯀꯗꯣꯝꯗꯩ ꯆꯠꯂꯒꯦ ꯍꯧꯖꯤꯛ
ꯑꯝ ꯑꯁꯣꯝ ꯆꯤꯡ ꯂꯣꯝꯗ ꯑꯣꯏꯅ ꯆꯠꯂꯦꯕ ꯁꯣꯔꯣꯛ ꯂꯣꯝꯗ ꯆꯠꯄꯁꯦ ꯑꯩꯈꯣꯏꯒꯤ ꯒꯥꯔꯤꯒꯤ ꯃꯩꯈꯨ ꯑꯗꯒꯤ ꯅꯨꯡꯁꯤꯠ ꯅꯨꯡꯁꯥ ꯁꯦꯡꯗꯕꯅꯤꯅ ꯍꯛꯆꯥꯡꯒꯤ ꯑꯗꯨꯅ ꯍꯦꯟꯅ ꯁꯣꯛꯍꯜꯂꯦꯕ ꯑꯗꯨꯗꯨꯅ ꯆꯤꯡ ꯅꯨꯡ ꯑꯗꯩ ꯀꯩꯅꯣꯔꯣꯝꯗ ꯒꯥꯔꯤ ꯅꯨꯡ ꯄꯥꯛ ꯆꯠꯇꯕ ꯅꯨꯡꯁꯤꯠ ꯅꯨꯡꯁꯥ ꯁꯦꯡꯕ ꯖꯒꯥꯔꯣꯝꯗ ꯑꯣꯏꯅ ꯆꯠꯂꯦ
ꯑꯗꯨꯅ ꯐꯔꯦꯗ ꯑꯗꯩ ꯍꯧꯖꯤꯛꯀꯥꯟꯗꯤ ꯋꯥꯛꯀꯤꯡ ꯆꯠꯄꯗꯁꯨ ꯑꯩꯈꯣꯏꯒꯤ ꯒꯥꯔꯤꯅ ꯃꯤ ꯊꯣꯝꯃꯦꯒ ꯑꯗꯨ ꯇꯧꯋꯦꯒ ꯌꯥꯝꯅ ꯇꯧꯕꯁꯤꯅ ꯒꯥꯔꯤ ꯆꯤꯟꯕ ꯃꯔꯛꯇ ꯆꯠꯄꯁꯦ ꯄꯥꯝꯗ꯭ꯔꯦꯅꯦ ꯍꯧꯖꯤꯛꯇꯤ ꯂꯝꯃꯥꯡ ꯇꯨꯝꯍꯥꯡꯗ ꯆꯤꯡ ꯃꯥꯥꯟ ꯅꯨꯡꯁꯤꯠ ꯅꯨꯡꯁꯥꯁꯨ ꯐꯛ ꯐꯕꯀꯣ
ꯎꯝ
ꯑꯣꯝꯗ ꯆꯠꯄꯅ ꯐꯔꯦꯅꯦ
ꯎꯝ ꯑꯥꯢ ꯅꯤꯁꯥ ꯆꯥꯥꯁꯜꯂꯒ ꯈꯣꯏꯁꯦ ꯅꯨꯡꯊꯤꯟꯗꯤ ꯆꯦꯜꯂꯦ ꯑꯌꯨꯛꯇꯤ ꯆꯠꯂꯦ
ꯑꯣ ꯑꯌꯨꯛꯁꯨ ꯆꯠꯄ꯭ꯔꯣ
ꯎꯝ ꯑꯩꯌꯨꯛꯁꯨ ꯆꯠꯂꯦ
ꯑꯌꯨꯛꯅ ꯄꯨꯡ ꯀꯌꯥ ꯀꯌꯥ ꯑꯗ꯭ꯋꯥꯏ ꯆꯠꯀꯦ
ꯑꯌꯨꯛꯁꯦ ꯄꯨꯡ ꯃꯉꯥ ꯑꯗꯨꯋꯥꯏꯗꯒꯤ ꯊꯣꯛꯄ ꯍꯧꯔꯦ ꯑꯗꯨꯗꯒꯤ ꯑꯗꯨꯝ ꯇꯔꯨꯛ ꯑꯗꯨꯋꯥꯏꯗ ꯑꯗꯨꯝ ꯍꯜꯂꯛꯑꯦ
ꯑꯣ ꯐꯩꯅꯦ ꯐꯩꯅꯦ ꯑꯩꯁꯨ ꯈꯔ ꯈꯔ ꯌꯥꯎꯇꯥꯔꯦ ꯑꯗꯨꯗꯤ ꯑꯩꯁꯨ
ꯎꯝ ꯆꯤꯡ ꯂꯣꯝꯗ ꯆꯠꯄꯅ ꯏꯁꯥꯁꯦ ꯌꯥꯝ ꯊꯤꯅ ꯐ꯭ꯔꯦꯁ ꯑꯣꯏ
ꯃꯥꯏ ꯅꯨꯡꯁꯤ ꯅꯨꯡꯁꯥꯁꯨ ꯐꯕꯅꯤꯅꯀꯣ
ꯎꯝ ꯎꯝ ꯎꯆꯦꯛ ꯋꯥꯌꯥ ꯑꯗꯨꯝ ꯃꯈꯣꯟ ꯆꯤꯛꯖꯥꯛ ꯆꯥꯛꯆꯥꯥ ꯇꯧꯕ ꯑꯗꯨꯝ ꯇꯥꯕ ꯑꯗꯨꯝ ꯅꯨꯡꯉꯥꯏꯕ
ꯑꯥ ꯑꯁ ꯑꯗꯨꯅꯤꯅꯍꯦ ꯌꯦꯡꯉꯁꯤ ꯈꯔ ꯄꯥꯎ ꯐꯥꯎꯅꯔꯒ ꯑꯩꯁꯨ ꯍꯟꯗꯛꯇꯤ ꯈꯔ ꯆꯠꯄꯗꯣ ꯈꯔ ꯌꯥꯎꯔꯒꯦ
ꯎꯝ
ꯏꯁꯥꯁꯦ ꯈꯛꯇ ꯃꯌꯦꯡ ꯈꯔ ꯇꯥꯍꯜꯂꯒꯦ ꯍꯧꯖꯤꯛꯀꯥꯟꯁꯤꯕꯨ ꯅꯪꯕꯨ ꯑꯍꯥꯎ ꯑꯊꯨꯝ ꯀꯩ ꯀꯥ ꯆꯥꯗ꯭ꯔꯕꯣ
ꯑꯋꯥꯥꯎ ꯑꯍꯥꯎ ꯑꯊꯨꯝꯁꯦ ꯑꯗꯨꯝ ꯆꯥꯗꯤ ꯆꯥꯏ ꯑꯗꯣ ꯇꯣꯏꯅ ꯆꯥꯥꯁꯜꯂꯛꯑꯁꯨ ꯍꯛꯆꯥꯡ ꯈꯔ ꯅꯨꯡꯉꯥꯏꯇꯦꯅ ꯑꯆꯝꯕ ꯃꯨꯛꯆꯥ ꯑꯗꯒꯤ ꯑꯍꯥꯎ ꯑꯍꯥꯎꯕ ꯁꯥ ꯉꯥ ꯃꯨꯛꯆꯥ
ꯑ
ꯑꯗꯨꯃꯥꯏꯅ ꯁꯨꯝ ꯆꯥꯔꯤ ꯄꯣꯠꯆꯩ ꯊꯥꯎ ꯊꯨꯝ ꯑꯗꯒꯤ ꯇꯤꯜꯂꯧ ꯆꯅꯝꯅ ꯃꯃꯜ ꯃꯔꯣꯜ ꯇꯥꯡꯕꯅꯦ
ꯑꯥ
ꯑꯗꯨꯝꯕꯗꯤ ꯄꯥꯛ ꯆꯥꯗ꯭ꯔꯦ
ꯑꯥ ꯀꯥꯡꯁꯣꯏꯒꯨꯝꯕ ꯑꯣꯏꯅ ꯇꯧꯔꯦꯕ
ꯎꯝ
ꯑꯁ ꯐꯔꯦꯅꯦ ꯑꯗꯨꯃꯥꯏꯅ ꯀꯥꯡꯁꯣꯏꯒꯨꯝꯕ ꯑꯆꯝꯕ ꯉꯥꯛ ꯆꯥꯕꯗꯨꯅ ꯍꯦꯟꯅ ꯍꯛꯆꯥꯡꯁꯨ ꯅꯨꯡꯉꯥꯏꯕꯅꯦ ꯁꯥꯅꯤ ꯑꯗꯣ ꯍꯦꯛꯇ ꯀꯥꯡꯁꯣꯏ ꯊꯣꯡꯕ ꯊꯝꯃꯝꯃꯒ ꯁꯥ ꯉꯥ ꯍꯦꯛ ꯊꯣꯡꯕ ꯍꯦꯛ ꯊꯝꯃꯝꯕꯒ ꯀꯩꯅꯣ ꯇꯧꯕ ꯍꯥꯏꯁꯦꯗ ꯀꯥꯡꯁꯣꯏꯁꯤꯗ ꯏꯟꯊꯣꯛꯅꯤꯡꯉꯩꯅꯦ ꯑꯗꯨꯗꯅꯤꯅꯦ ꯏꯁꯥꯁꯦ ꯅꯣꯏ ꯍꯦꯛꯇ ꯈꯪꯍꯧꯗ꯭ꯔꯤꯁꯦ ꯖꯔ ꯖꯔ ꯖꯔ ꯅꯣꯏꯈꯠꯂꯛꯏꯁꯦ
ꯏꯁꯥ ꯏꯁꯥꯁꯦ ꯀꯩꯅꯣ ꯍꯥꯏꯗꯤ ꯑꯍꯥꯎ ꯀꯩꯅꯣꯗꯣ ꯊꯥꯎ ꯊꯨꯝꯗꯣ ꯆꯥꯥꯁꯜꯂꯒ ꯏꯁꯥꯥꯁ ꯁꯨꯃꯥꯏꯅ ꯇꯧꯅꯤꯀꯣ ꯑꯗꯣ ꯑꯍꯥꯎꯕꯗꯣ ꯂꯩꯔ ꯀꯥꯟꯗꯗꯤ ꯅꯤꯡꯁꯤꯡꯗꯕꯅꯦ ꯀꯅꯥꯝꯇ
ꯑ ꯀꯩꯅꯣ ꯑꯣꯏꯅ ꯍꯦꯛꯇ ꯇꯧꯅꯤꯡꯉꯛꯄꯗꯣ ꯁꯥ ꯉꯥꯗ ꯑꯣꯏꯅ ꯍꯦꯛꯇ ꯆꯥꯅꯤꯡꯉꯛꯄꯗꯣ
ꯆꯥꯅꯤꯡꯉꯛꯄꯗꯣ ꯁ
ꯀꯥꯡꯁꯣꯏ ꯆꯥꯕꯅ ꯏꯁꯥꯗ ꯅꯨꯡꯉꯥꯏ ꯈꯪꯉꯤꯅꯦꯕ ꯑꯩꯈꯣꯏꯁꯨ ꯎ ꯁꯥ ꯉꯥ ꯊꯣꯡꯖꯤꯜꯂꯒꯗꯤ ꯍꯦꯛꯇ ꯁꯥ ꯉꯥ ꯍꯦꯛꯇ ꯆꯠꯅꯤꯡꯉꯦꯕ
ꯎꯝ ꯍꯨꯖꯤꯛꯀꯥꯟꯖꯦ ꯀꯩꯀꯩ ꯍꯣꯠꯅꯔꯤꯒꯦ ꯏꯌꯥꯝꯕ ꯊꯕꯛ ꯅꯨꯡ ꯆꯠꯂꯦ ꯍꯥꯏꯗꯣ ꯀꯃꯥꯏꯅ
ꯀꯩꯁꯨ ꯊꯣꯏꯗꯣꯛꯄ ꯍꯣꯠꯅꯗꯦꯗ ꯍꯧꯖꯤꯛꯁꯦ ꯑꯗꯨꯝ ꯑꯇꯩ ꯑꯇꯩ ꯀꯔꯤ ꯍꯥꯏꯅꯤ ꯑꯗꯨꯝ ꯇꯧꯕ ꯌꯥꯕ ꯈꯔ ꯊꯕꯛ ꯏꯪꯈꯥꯡ ꯀꯩ ꯈꯔ ꯁꯨꯝ ꯌꯦꯡꯉꯤ ꯇꯩ ꯊꯣꯏꯗꯣꯛꯄ ꯀꯩꯁꯨ ꯍꯣꯠꯅꯗꯦ
ꯅꯍꯥꯟ ꯀꯩꯅꯣ ꯏꯌꯥꯝꯕ ꯊꯕꯛ ꯑꯃ ꯀꯩꯅꯣ ꯇꯧꯋꯦ ꯍꯥꯏꯕꯒꯨꯝ ꯇꯧꯔꯝꯗꯥꯏꯅꯦ
ꯑꯁ ꯑꯗꯨꯗꯤ ꯄ꯭ꯔꯥꯏꯚꯦꯠ ꯖꯣꯕꯅꯤꯗ ꯑꯗꯨꯝꯕ ꯊꯕꯛꯇꯨꯗꯤ ꯍꯦꯛꯇ ꯅꯨꯡꯉꯥꯏꯕ ꯊꯕꯛ ꯅꯠꯇꯦꯗ ꯑꯗꯨꯝꯕꯗꯨꯅ ꯑꯣꯏꯕ ꯌꯥꯕ ꯊꯕꯛ ꯅꯠꯇꯦꯗ ꯍꯥꯏꯗꯤ ꯄꯨꯔꯥ ꯀꯩꯅꯣꯝꯗ ꯂꯩꯌꯦꯕ ꯑꯗꯨꯝꯕ ꯊꯕꯛꯇꯨꯗꯤ
ꯎꯝ ꯏꯌꯥꯝꯕꯁꯦ ꯀꯩꯅꯣ ꯏꯌꯥꯝꯕꯁꯦ ꯀꯩꯅꯣ ꯃꯥꯁꯇꯔ ꯂꯣꯏꯔꯕ ꯅꯠꯗ꯭ꯔꯣ
ꯂꯣꯏꯔꯦ
ꯎꯝ ꯃꯥꯥꯁꯇꯔ ꯊꯕꯛ ꯅꯨꯡ ꯀꯃꯥꯏ ꯇꯥꯟꯅꯔꯤꯕ ꯀꯃꯥꯏꯅ ꯇꯧꯒꯦ
ꯊꯕꯛ ꯏꯪꯈꯥꯡ ꯁꯨꯝ ꯃꯆꯥ ꯃꯁꯨ ꯈꯔ ꯁꯨꯝ ꯇ꯭ꯔꯥꯏ ꯇꯧꯒꯦꯅ ꯁꯨꯝ ꯇꯧꯔꯤꯌꯦ
ꯃꯅꯤꯄꯨꯔꯒꯤ ꯊꯕꯛꯁꯤꯗꯤ
ꯂꯥꯏꯔꯕ ꯑꯩꯈꯣꯏꯗꯤ ꯑꯁꯥ ꯊꯝꯃꯨ ꯌꯥꯕꯖꯥꯥꯠ ꯅꯠꯇꯦ
ꯃꯥꯅꯦ ꯑꯩꯈꯣꯏꯅ ꯇꯧꯕ ꯌꯥꯕ ꯊꯕꯛ ꯅꯠꯇꯦꯗ ꯃꯅꯤꯄꯨꯔꯒꯤ ꯊꯕꯛꯁꯤ
ꯃꯥꯅꯤ ꯂꯥꯏꯔꯤꯛ ꯄꯥꯔꯅꯤ ꯑꯗꯩ ꯐꯣꯝ ꯊꯥꯖꯤꯜꯂꯝꯃꯅꯤ ꯑꯦꯛꯖꯥꯝ ꯊꯥꯔꯅꯤ ꯆꯍꯤ ꯃꯔꯤ ꯑꯃ ꯂꯩꯔꯦ ꯃꯉꯥ ꯂꯩꯔꯦ ꯈꯔ ꯍꯥꯏꯗꯣꯛ
ꯑ
ꯍꯥꯏꯗꯤ ꯍꯩꯗꯣꯛꯑꯣꯅꯦ ꯁꯦꯜ ꯂꯩꯇꯕꯗ ꯃꯤꯗꯗꯤ ꯑꯁꯥꯗꯣ ꯁꯨꯛꯂꯩ ꯂꯩꯇ꯭ꯔꯦ ꯍꯥꯏꯗꯤ ꯍꯧꯖꯤꯛꯀꯥꯟ ꯑ ꯂꯥꯏꯔꯕ ꯑꯃꯇ ꯃꯅꯤꯄꯨꯔꯒꯤ ꯊꯕꯛ ꯊꯥꯖꯟꯅꯗ꯭ꯔꯦ ꯍꯧꯖꯤꯛꯀꯥꯟꯁꯦ
ꯑ
ꯏꯅꯥꯛ ꯈꯨꯟꯕ ꯏꯅꯥꯛ ꯈꯨꯟꯕ ꯉꯥꯛꯇꯅꯦꯕ ꯁꯔꯀꯥꯔꯒꯤ ꯃꯅꯤꯄꯨꯔ ꯁꯔꯀꯥꯔꯒꯤ ꯊꯕꯛ ꯊꯥꯖꯤꯜꯂꯤꯁꯦ ꯂꯥꯏꯔꯕꯗꯤ ꯌꯥꯎꯔꯛꯑꯣꯏꯁꯦ ꯍꯥꯟꯅ ꯑꯦꯛꯖꯥꯝ ꯇꯧꯗ꯭ꯔꯤꯉꯩꯗ ꯑꯗꯒꯤ ꯍꯥꯟꯅ ꯃꯥꯡꯖꯧꯅꯅ ꯋꯥꯈꯜ ꯃꯣꯏ ꯑꯩꯈꯣꯏꯒꯤ ꯋꯥꯈꯜꯗ ꯂꯣꯏ ꯂꯩꯔꯦꯕ ꯍꯥꯏꯗꯤ ꯀꯦꯝꯁꯦ ꯁꯣꯏꯔꯕꯅꯤꯅ ꯁꯤꯈꯣꯏꯅ ꯂꯣꯠꯁꯤꯜꯂꯒꯄꯣꯠꯇꯦ ꯑꯗꯨꯝ ꯃꯥꯡꯗ ꯑꯗꯨꯝ ꯎꯔꯕ ꯉꯥꯛꯇꯅꯦꯕ
ꯑ
ꯑꯗꯣ ꯑꯌꯥꯝꯕꯗꯤ ꯀꯩ ꯀꯩ ꯊꯕꯛ ꯅꯨꯡ ꯇ꯭ꯔꯥꯏ ꯇꯧꯕ ꯂꯩꯇ꯭ꯔꯣ
ꯊꯕꯛꯁꯦ ꯃꯅꯤꯄꯨꯔꯒꯤꯗꯤ ꯀꯩꯁꯨ ꯊꯣꯏꯗꯣꯛꯅ ꯈꯜꯂꯨꯗ꯭ꯔꯦꯗ ꯍꯥꯏꯗꯤ ꯁꯦꯟꯁꯨ ꯂꯩꯇꯦ ꯍꯌꯦꯡ ꯑꯦꯛꯖꯥꯝ ꯉꯝꯅꯤ ꯑꯗꯨꯝ ꯍꯥꯏꯗꯤ ꯁꯦꯟ ꯌꯥꯎꯗ꯭ꯔꯒꯗꯤ ꯃꯅꯤꯄꯨꯔꯒꯤꯗꯤ ꯀꯔꯞꯁꯟꯁꯨ ꯌꯥꯝ ꯋꯥꯡꯉꯦ ꯍꯥꯏꯇꯥꯔꯦ ꯍꯧꯖꯤꯛꯇꯤ ꯅꯪꯅꯁꯨ ꯍꯦꯟꯅ ꯈꯪꯉꯕꯗꯨꯅꯤ
ꯑꯣꯝ
ꯑ ꯁꯦꯟ ꯌꯥꯎꯗ꯭ꯔꯗꯤ ꯀꯃꯥꯏꯅ ꯊꯕꯛ ꯀꯃꯥꯏꯅ ꯇꯧꯅꯤ ꯑꯗꯨꯅ ꯁꯦꯟꯇ꯭ꯔꯦꯜꯒꯤꯒꯨꯝꯕ ꯁꯨꯝ ꯑꯔꯥꯛꯞꯄ ꯁꯨꯝ ꯊꯕꯛ ꯈꯔ ꯁꯨꯝ ꯇ꯭ꯔꯥꯏ ꯁꯨꯝ ꯇꯧꯁꯤꯔꯅ ꯈꯔ ꯈꯔ ꯃꯆꯥ ꯃꯁꯨ ꯈꯔ ꯁꯨꯝ ꯌꯦꯡꯉꯑꯦ
ꯎꯝ
ꯅꯪꯕꯨ ꯀꯣꯂꯦꯖ ꯂꯣꯏꯗ꯭ꯔꯤꯕꯣ ꯅꯠꯇ꯭ꯔꯣ
ꯀꯣꯂꯦꯖꯁꯦ ꯃꯊꯪꯒꯤ ꯃꯦ ꯑꯗꯨꯋꯥꯏꯗꯗꯤ ꯂꯣꯏꯔ ꯂꯣꯏꯔꯅꯤ ꯌꯥꯝꯃꯣꯏꯁꯨ
ꯑꯗꯨ ꯅꯪ ꯀꯣꯆꯤꯡ ꯀꯩꯀꯩꯒꯨꯝꯕ ꯈꯥꯇꯤ
ꯀꯣꯆꯤꯡꯁꯦ ꯀꯝꯄꯨꯇꯔꯒꯤ ꯀꯣꯆꯤꯡ ꯑꯃ ꯆꯠꯂꯦ ꯑꯦ ꯗꯤ ꯁꯤ ꯑꯦꯒꯤ ꯑꯗꯒꯤ ꯑꯇꯩ ꯊꯕꯛꯀꯤ ꯀꯣꯆꯤꯡꯗꯤ ꯍꯧꯖꯤꯛ ꯄꯩꯁꯥ ꯅꯨꯡꯁꯥ ꯈꯔ ꯋꯥꯔꯤꯕꯅꯤꯅ ꯂꯧ ꯂꯧ ꯃꯇꯝꯁꯨ ꯑꯣꯏꯕ ꯑꯗꯩ ꯄꯩꯁꯥ ꯅꯨꯡꯁꯥꯁꯨ ꯈꯔ ꯋꯥꯕꯅꯤꯅ ꯈꯔ ꯂꯩ ꯆꯠꯂꯒꯦꯅ ꯈꯂꯦ ꯆꯠꯄꯗꯤ ꯌꯥꯔꯕꯅꯤ ꯊꯦꯡꯉꯕꯅꯤ ꯃꯇꯝꯗꯨꯗꯤ ꯑꯗꯣ ꯎꯝ ꯄꯩꯁꯥ ꯅꯨꯡꯁꯥ ꯈꯔ ꯆꯤꯟꯕꯒꯤꯅ ꯆꯤꯟꯕꯅꯤꯅ ꯈꯔ ꯇꯞꯅ ꯆꯠꯄ ꯇꯥꯔꯦ
ꯑ
ꯀꯣꯂꯦꯖꯁꯤ ꯂꯣꯏꯁꯤꯜꯂꯗꯤ ꯈꯔꯗꯤ ꯋꯥꯏ ꯁꯪꯉꯅꯤ ꯍꯥꯏꯗꯤ ꯊꯕꯛ ꯏꯟꯈꯥꯡ ꯍꯥꯏꯗꯤ ꯀꯣꯂꯦꯖꯁꯤꯦ ꯂꯣꯏꯔꯒ ꯊꯕꯛ ꯍꯦꯛꯇ ꯐꯪꯗꯧ ꯅꯠꯇꯦꯕ ꯑꯃꯔꯣꯝꯗ
ꯑꯥ
ꯍꯧꯖꯤꯛ ꯊꯕꯛ ꯏꯟꯈꯥꯡ ꯀꯝꯄꯤꯇꯤꯇꯤꯞ ꯑꯃ ꯑꯣꯏꯔꯕꯅꯤꯅ ꯑꯩꯈꯣꯏꯒꯤ ꯂꯣꯖꯤꯛ ꯑꯗꯩ ꯀꯣꯆꯤꯡ ꯁꯨꯝ ꯇꯧꯔꯛꯄ ꯑꯗꯩ ꯊꯕꯛꯀꯤ ꯂꯥꯏꯔꯤꯛ ꯁꯨꯝ ꯑꯦ ꯍꯥꯏꯗꯤ ꯊꯕꯛꯀꯤ ꯑꯦꯛꯖꯥꯝ ꯊꯥꯔꯒ ꯄꯥꯁ ꯇꯧꯔ ꯊꯕꯛ ꯆꯪꯗ꯭ꯅꯤꯅ ꯍꯥꯏꯗꯤ ꯑꯗꯨꯒꯤ ꯑꯦꯛꯖꯥꯝꯗꯨꯒꯤ ꯑꯗꯒꯤ ꯍꯥꯏꯗꯤ ꯄꯣꯠꯇꯨꯗ ꯅꯩꯅꯕꯅ ꯌꯥꯝ ꯊꯤꯅ ꯈꯨꯗꯣꯡꯆꯥꯥꯕ ꯑꯣꯏꯌꯦꯕ
ꯍꯧꯖꯤꯛꯇꯤ ꯍꯥꯏꯗꯤ ꯎ ꯊꯕꯛꯇꯣ ꯀꯩꯁꯨ ꯊꯣꯏꯗꯣꯛꯅꯕꯕꯨ ꯍꯥꯏꯗꯤ ꯂꯥꯏꯔꯤꯛꯁꯤꯗꯤ ꯀꯩꯁꯨ ꯈꯟꯅꯗ꯭ꯔꯦꯗ ꯂꯥꯏꯔꯤꯛ ꯍꯩꯔꯒꯁꯨ ꯍꯥꯏꯗꯤ ꯊꯕꯛ ꯆꯥ ꯑꯃ ꯇꯧꯕꯁꯤꯅ ꯍꯦꯟꯅ ꯃꯤꯅ ꯍꯦꯟꯅ ꯕꯦꯕꯥꯔ ꯂꯩꯕꯒꯤ ꯇꯥꯏꯞꯇ ꯑꯣꯏꯅ ꯈꯟꯅꯗ꯭ꯔꯣ ꯍꯥꯏꯗꯤ ꯅꯍꯥꯟꯋꯥꯏ ꯑꯩꯈꯣꯏꯒꯤ ꯃꯇꯝꯗ ꯇꯦꯟꯗ ꯄꯣꯖꯤꯁꯟ ꯌꯥꯎꯈꯤꯕꯅꯤ ꯇꯨꯌꯦꯜꯐꯇ ꯄꯣꯖꯤꯁꯟ ꯌꯥꯎꯒꯅꯤ ꯑꯃꯥꯏꯗꯣ ꯀꯣꯂꯦꯖꯇ ꯃꯔ ꯋꯥꯡ ꯐꯪꯉꯦ ꯍꯥꯏꯔꯒ ꯊꯕꯛ ꯐꯪꯗꯕ ꯃꯌꯥꯝ ꯂꯩꯔꯤꯕ ꯍꯥꯎꯖ ꯑꯗꯣ ꯃꯣꯏꯒꯨꯝꯕꯁꯤꯗꯤ ꯀꯩꯁꯨ ꯊꯣꯏꯗꯣꯛꯅ ꯈꯟꯗꯦꯕꯗꯣ ꯀꯩꯁꯨ ꯇꯦꯟ ꯄꯥꯁ ꯇꯧꯔꯒ ꯍꯥꯏꯗꯤ ꯑꯥꯔꯃꯤꯒꯨꯝꯕ ꯑꯣꯏꯔꯁꯨ ꯑꯃꯒꯨꯝꯕ ꯑꯣꯏꯔꯁꯨ ꯃꯆꯥ ꯑꯃ ꯑꯣꯏꯈꯤꯕꯗꯨꯅꯦ ꯍꯦꯟꯅ ꯃꯤ ꯍꯦꯟꯅ ꯏꯖꯠ ꯂꯩꯌꯦꯕ ꯍꯥꯏꯗꯤ ꯀꯩꯒꯤꯅꯣ ꯍꯥꯏꯕ ꯃꯇꯝꯗ ꯁꯤꯗꯤ ꯑꯩꯈꯣꯏꯒꯤ ꯃꯅꯤꯄꯨꯔꯁꯤꯗ ꯑꯩꯈꯣꯏꯒꯤ ꯄꯩꯁꯥ ꯌꯥꯎꯗ꯭ꯔꯒꯗꯤꯖꯠꯁꯤ ꯂꯩꯔꯛꯇꯦꯅ ꯅꯍꯥꯟꯋꯥꯏ ꯑꯉꯥꯡꯔꯤꯉꯩꯗꯗꯤ ꯂꯥꯏꯔꯤꯛ ꯂꯩꯑꯦꯅ ꯈꯟꯕꯀꯣ
ꯎꯝ
ꯍꯧꯖꯤꯛꯇꯤ ꯄꯩꯁꯥ ꯍꯥꯏ ꯄꯩꯁꯥꯁꯤ ꯌꯥꯎꯔꯗ꯭ꯔꯒꯗꯤ ꯄꯩꯁꯥ ꯌꯥꯎꯗ꯭ꯔꯒꯗꯤ ꯑꯩꯈꯣꯏꯗꯤ ꯀꯩꯅꯣ ꯀꯩꯝꯊꯩ ꯌꯥꯗꯕ ꯆꯞꯥꯟꯅꯩ
ꯌꯥꯗꯦ ꯃꯤꯉꯣꯟꯗ ꯄꯩꯁꯥ ꯄꯨꯕꯁꯨ ꯐꯪꯗꯦ ꯄꯩꯁꯥ ꯂꯩꯇꯕ ꯃꯤꯗꯤ
ꯃꯥꯅꯦ ꯂꯥꯏꯔꯕꯅ ꯄꯩꯁꯥ ꯄꯨꯕ ꯐꯪꯗꯦ ꯏꯅꯥꯀꯥꯈꯨꯟꯕꯅ ꯄꯨꯕꯗꯤ ꯄꯩꯁꯥ ꯄꯩꯁꯥ ꯉꯥꯛꯇꯅꯤ
ꯃꯥꯅꯦ ꯇꯧꯔꯤꯁꯦ
ꯃꯥꯅꯦ ꯇꯧꯔꯤꯁꯦ ꯃꯇꯝꯁꯦ ꯌꯥꯝꯅꯤꯡꯕ ꯍꯧꯖꯤꯛꯇꯤ
ꯃꯇꯝꯁꯤ ꯂꯨꯔꯦ ꯁꯔꯀꯥꯔꯁꯤꯁꯨ ꯃꯣꯏ ꯃꯣꯏ ꯄꯥꯏꯔꯤꯕ ꯃꯣꯏ ꯃꯣꯏ ꯆꯥꯎꯈꯠꯅꯕ ꯇꯧ ꯂꯩꯔꯦ ꯆꯞ ꯃꯥꯟꯅꯅ ꯂꯩꯀꯥꯏ ꯂꯩꯀꯥꯏꯗ ꯂꯩꯔꯤꯕꯕ ꯀ꯭ꯂꯕꯁꯤꯡꯁꯤ ꯇꯧꯋꯦꯕ ꯄꯩꯁꯥ ꯍꯨꯔꯥꯟꯗꯨꯒꯤ ꯑꯗꯒꯤ ꯀꯩꯅꯣ ꯇꯧꯗꯨꯔꯤꯒꯤ ꯂꯣꯏ ꯇꯧꯅꯩꯑꯦꯕ ꯑꯅꯝꯕꯅ ꯑꯗꯨ ꯂꯥꯏ ꯍꯔꯥꯎꯕ ꯀꯔꯤ ꯄꯩꯁꯥ ꯍꯨꯔꯥꯟꯗꯨꯒꯤ ꯂꯣꯏ ꯇꯧꯅꯩꯑꯦꯕ
ꯑꯥ
ꯍꯧꯖꯤꯛꯀꯥꯜꯁꯦ
ꯑ
ꯁꯤ ꯑꯦ ꯑꯗꯩ ꯃꯀꯣꯛꯇꯒꯤ ꯃꯈꯣꯡꯐꯥꯎ ꯂꯣꯏ ꯃꯇꯣꯟꯗꯩ ꯃꯈꯣꯡꯐꯥꯎ ꯂꯣꯏ ꯁꯣꯏꯅꯔꯕꯅꯦꯕ ꯇꯧꯔꯤ ꯃꯌꯥꯝꯁꯦ
ꯑꯥ
ꯁꯤꯗ ꯂꯥꯏꯔꯕ ꯑꯩꯈꯣꯏꯗꯤ ꯑꯗꯨꯝ ꯁꯤ ꯇꯝꯅꯤ ꯑꯩꯈꯣꯏ ꯍꯧꯖꯤꯛ ꯂꯥꯟ ꯇꯧꯁꯜꯂꯛꯑꯦ ꯈꯜꯂꯣ
ꯑꯥ
ꯆꯥꯅ ꯐꯪꯉꯣꯏꯗꯨꯣꯏꯅꯤ
ꯑꯥ
ꯑꯗꯩ ꯁꯪꯒ ꯂꯩꯕ ꯀꯥꯡꯕꯨꯗꯤ ꯃꯌꯥꯝ ꯃꯌꯥꯝ ꯂꯧꯁꯤꯜꯂꯥ ꯊꯝꯗꯣꯏꯅꯦꯕ ꯂꯥꯏꯔꯕꯗꯤ ꯄꯩꯁꯥ
ꯃꯥꯅꯦ ꯃꯣꯏꯗꯒꯤ ꯀꯩꯁꯨ ꯎꯝ ꯃꯣꯏꯗꯤ ꯀꯩꯁꯨ ꯋꯥꯕꯠꯇꯦꯗ ꯍꯥꯏꯗꯤ ꯃꯌꯥꯝ ꯄꯩꯔ ꯄꯩꯔ ꯂꯩꯔꯕꯅꯤꯅ ꯍꯥꯏꯗꯤ ꯋꯥꯎꯗꯁꯨ ꯑꯩꯈꯣꯏꯒꯤ ꯀꯩꯅꯣꯗꯣ ꯈꯛꯇꯅꯦ ꯄꯩꯁꯥ ꯂꯩꯇꯕ ꯀꯣꯏ ꯅꯣꯏꯒꯨꯝꯕ ꯍꯥꯏꯗꯤ ꯃꯣꯏꯗꯤ ꯑꯗꯨꯝ ꯍꯤꯡꯕ ꯌꯥꯅꯕ ꯑꯗꯨꯝ ꯊꯝꯒ꯭ꯔꯕꯅꯦꯕ ꯄꯥꯏꯗꯅ ꯍꯣꯠꯇꯅ
ꯎꯝ
ꯑꯩꯈꯣꯏ ꯅꯣꯏꯒꯤꯗꯤ ꯍꯦꯛꯇ ꯑꯗꯨꯒꯤ ꯀꯟꯗꯤꯁꯟꯗꯨ ꯐꯖꯅꯥ ꯂꯩꯇꯦꯗꯅꯀꯣ
ꯅꯣꯏ ꯕꯥ ꯂꯥꯏ
ꯑꯋꯥꯕ ꯍꯥꯏꯁꯦ ꯑꯋꯥꯕꯅꯤꯗ ꯍꯧꯖꯤꯛ ꯃꯇꯝꯁꯦ ꯁꯦꯟ ꯌꯥꯎꯗ꯭ꯔꯒꯗꯤ ꯏꯃꯥꯟꯅꯕ ꯐꯪꯉꯤ ꯄꯨꯟꯕꯁꯨ ꯍꯥꯏꯗꯤ ꯄꯩꯁꯥ ꯍꯥꯏꯕ ꯄꯩꯁꯥꯁꯤ ꯌꯥꯎꯗ꯭ꯔꯒꯗꯤ ꯄꯨꯟꯕꯁ ꯍꯦꯛꯇ ꯅꯨꯡꯉꯥꯏꯔꯛꯇꯦꯅꯦ ꯅꯠꯇ꯭ꯔꯥ
ꯎꯝ
ꯄꯩꯁꯥꯁꯤꯅ ꯈꯔ ꯌꯥꯎꯔꯒꯗꯤ ꯍꯦꯛ ꯅꯨꯡꯉꯥꯏ ꯏꯃꯥꯟꯅꯕ ꯄꯨꯟꯅꯤ ꯊꯣꯛꯅꯤ ꯄꯩꯁꯥ ꯁꯨꯝ ꯌꯥꯧꯁꯤꯜꯂꯛꯇ꯭ꯔꯒꯗꯤ ꯁꯨꯝ ꯅꯣꯡ ꯐꯥꯗꯣꯛ ꯁꯁꯨꯝ ꯌꯥꯎꯔꯝꯅꯤ ꯁꯨꯝ ꯇꯣꯏꯁꯤꯜꯂꯛꯑꯒꯗꯤ ꯁꯨꯝ ꯏꯁꯥꯗ ꯏꯀꯥꯏꯕ ꯍꯥꯏꯗꯨ ꯍꯦꯛꯇ ꯐꯥꯎꯔꯛꯏ ꯅꯠꯇ꯭ꯔꯥ
ꯃꯥꯅꯦ
ꯄꯩꯁꯥ ꯈꯔ ꯍꯦꯛ ꯌꯥꯎꯔꯒꯅꯤ ꯋꯥꯈꯜꯁꯦ ꯈꯔ ꯍꯦꯛ ꯅꯨꯡꯉꯥꯏꯇ꯭ꯔꯣ ꯑꯗꯨꯅꯕꯨ ꯄꯩꯁꯥ ꯄꯥꯏꯕ ꯃꯤꯁꯤꯡꯁꯦ ꯂꯥꯏꯔꯤꯛ ꯍꯩꯒꯦꯔꯥ ꯍꯩꯔꯣꯏꯔꯥ ꯃꯌꯥꯝꯅ ꯍꯦꯟꯅ ꯍꯣꯏ ꯂꯩꯥꯏꯔꯤꯛ ꯑꯁꯤꯗꯤ ꯑꯩꯈꯣꯏꯒꯤ ꯏꯁꯥꯒꯤ ꯒ꯭ꯌꯥꯜꯒꯤ ꯋꯥꯅꯦ ꯑꯗꯨꯅ ꯁꯤꯗꯤ ꯒ꯭ꯌꯥꯟ ꯁꯤꯁꯨ ꯍꯩꯇꯕ ꯌꯥꯕꯣꯠꯇꯦ ꯁꯤ ꯌꯥꯎꯗ꯭ꯔꯒꯗꯤ ꯍꯦꯛꯇ ꯑꯋꯥꯕ ꯍꯥꯏꯁꯨ ꯑꯣꯏꯗꯣꯏꯅꯦ
ꯂꯥꯜꯂꯦ
ꯃꯔꯨ ꯑꯣꯏꯅ ꯃꯔꯨꯗꯤ ꯄꯩꯁꯥꯗꯨꯅꯦꯕ ꯍꯧꯖꯤꯛ ꯑꯣꯏꯔꯤꯁꯦ
ꯄꯩꯁꯥꯖꯦ ꯌꯥꯝ ꯂꯨꯕ ꯄꯣꯠꯅꯦ ꯃꯁꯦ ꯍꯥꯏꯗꯤ ꯃꯌꯥꯝ ꯄꯩꯁꯥ ꯄꯥꯏꯔꯤꯁꯦ ꯃꯌꯥꯝ ꯂꯥꯛꯑꯒꯁꯨ ꯁꯤꯟꯕ ꯍꯩꯇ꯭ꯔꯗꯤ ꯑꯗꯨꯝ ꯄꯩꯁꯥꯁꯨ ꯑꯗꯨꯝ ꯂꯣꯏꯁꯜꯂꯦꯕ ꯑꯗꯨꯝ ꯄꯩꯁꯥ ꯁꯤꯖꯤꯟꯅꯕ ꯃꯇꯝ ꯑꯗꯒꯤ ꯃꯐꯝ ꯃꯇꯝ ꯃꯐꯝꯁꯦ ꯐꯖꯅ ꯈꯪꯉꯗꯤ ꯄꯩꯁꯥꯖꯦ ꯄꯥꯏꯕ ꯉꯝꯅꯦꯕ
ꯑ
ꯁꯤ ꯈꯪꯗ꯭ꯔꯒꯗꯤ ꯄꯩꯁꯥ ꯄꯥꯏꯕ ꯁꯨꯡꯉꯝ ꯉꯝꯃꯣꯏꯕ ꯀꯣꯟꯅꯗꯕ ꯄꯣꯠꯇꯣ ꯍꯥꯏꯗꯤ ꯑꯍꯥꯟ ꯑꯀꯣꯟꯗꯨ ꯁꯤꯅ ꯄꯩꯁꯥ ꯁꯤꯖꯤꯟꯅꯕ ꯁꯤꯖꯤꯟꯅꯗꯧꯕ ꯑꯍꯥꯟ ꯑꯀꯣꯟꯗꯣ ꯁꯣꯏꯅꯔꯗꯤ ꯄꯩꯁꯥꯁꯦ ꯍꯦꯛꯇ ꯀꯣꯟꯅꯗꯕꯅꯦꯕ
ꯑ
ꯑꯗꯨꯅ ꯍꯧꯖꯤꯛ ꯇꯧꯔꯤꯁꯦ ꯂꯥꯏꯔꯕꯗꯤ ꯑꯗꯨ ꯂꯥꯏꯔꯕ ꯄ꯭ꯔꯖꯥ ꯑꯩꯈꯣꯏꯗꯤ ꯑꯗꯨ ꯊꯤꯗ꯭ꯔꯦ ꯉꯥꯏꯍꯥꯛ ꯉꯥꯏꯍꯥꯛꯀꯤ ꯗꯔꯀꯥꯔ ꯑꯣꯏꯔꯤꯕ ꯑꯗꯒꯤ ꯐꯪꯅꯕ ꯉꯥꯏꯍꯥꯛꯀꯤ ꯗꯔꯀꯥꯔ ꯑꯣꯏꯕ ꯑꯣꯏꯅ ꯂꯧꯍꯧꯔꯗꯤ ꯐꯪꯍꯧꯔꯗꯤ ꯈꯜꯂꯒ